ꯄꯔꯃꯤꯅꯣ ꯇꯥꯕ꯭ꯔꯣ ꯇꯥꯌꯦ ꯇꯥꯌꯦ ꯂꯩꯔꯝꯃꯤꯅꯦ ꯆꯥꯛ ꯊꯣꯡꯕ ꯃꯈꯣꯜ ꯇꯥꯏꯗ ꯆꯥꯛ ꯊꯣꯡꯉꯝꯃꯤꯔ
ꯑꯧ ꯑꯩꯈꯣꯏꯅ ꯏꯃꯅ ꯏꯟꯁꯥꯡ ꯊꯣꯡꯕ ꯑꯗꯣ ꯑꯩꯁꯨ ꯑꯦꯟꯁꯥꯡ ꯁꯦꯝꯁꯦꯔꯅ ꯆꯪꯉꯝꯃꯤ
ꯀꯩꯖꯥꯡꯅꯣ
ꯑꯩꯈꯣꯏꯅ ꯃꯩꯁꯦ ꯄꯥꯛꯅꯝ ꯇꯧꯗꯧꯕ ꯃꯥꯜꯂꯦ ꯑ ꯀꯣꯕꯤ ꯀꯣꯕꯤꯌꯦ ꯀꯩꯕ ꯀꯩꯕ ꯑ ꯂꯐꯨ ꯊꯔꯣꯗꯣ ꯑꯗꯨꯗꯣ ꯁꯣꯏꯔꯝꯃꯦ ꯑꯗꯣ ꯃꯔꯣꯏ ꯃꯄꯥꯡ ꯈꯤꯇ ꯃꯟꯒꯦꯅ ꯑꯩꯁꯦ ꯊꯕꯛ ꯀꯩꯅꯣ ꯏꯟꯈꯥꯡ ꯊꯣꯡꯖꯟꯅꯒꯦꯅ ꯆꯪꯉꯝꯕꯅꯦ
ꯑꯣ ꯀꯩꯅꯣ ꯑꯩꯈꯣꯏꯁꯨ ꯉꯁꯥꯏ ꯑꯩꯈꯣꯏ ꯋꯥꯔꯅꯦ ꯂꯐꯨ ꯊꯔꯣ ꯄꯥꯛꯅꯝꯅꯝꯁ ꯂꯐꯨ ꯇꯔꯣ ꯄꯥꯟꯕꯅꯤ ꯑꯩꯈꯣꯏ ꯕꯕꯥꯗ ꯍꯦꯛꯑꯣꯅ ꯍꯥꯏ ꯑꯗꯨꯗ ꯑꯩꯈꯣꯏ ꯕꯕꯥꯅ ꯉꯁꯤ ꯊꯥꯡꯖꯅꯤꯅ ꯂꯐꯨ ꯇꯧꯔꯛꯗꯣ ꯍꯦꯛꯄ ꯐꯠꯇꯦꯅ ꯍꯔꯗꯒꯤ ꯇꯧꯗ꯭ꯔꯤꯉꯩꯗ ꯅꯠꯇ꯭ꯔꯗꯤ ꯑꯩꯈꯣꯏ ꯃꯅꯤꯡꯗ ꯂꯐꯨ ꯍꯧꯋꯦꯕ ꯑꯗꯨꯒꯤ ꯂꯐꯨ ꯌꯥꯟꯕ ꯂꯣꯏꯈ꯭ꯔꯕ ꯑꯗꯨꯗꯤ ꯑꯗꯨꯒꯤ ꯂꯧꯐꯨꯊꯔꯣ ꯑꯔꯦꯝꯕꯗꯣ ꯀꯛꯄ ꯌꯥꯗꯕ ꯑꯅꯤ ꯂꯩ ꯍꯥꯏꯕꯅꯦꯕ ꯑꯗ ꯉꯁꯤꯁꯨ ꯅꯨꯃꯤꯠ ꯐꯠꯂꯝꯗ꯭ꯔꯦ ꯑꯩꯈꯣꯏ ꯃꯥꯟꯅꯗ ꯉꯁꯤꯗꯣ ꯍꯣꯔꯦꯟ ꯅꯨꯡꯗꯥꯡꯗꯤ ꯂꯐꯨꯊꯔꯣ ꯄꯅꯝꯝ ꯆꯥꯥꯁꯦꯅ ꯍꯥꯏꯔꯒ ꯍꯔꯥꯎꯗꯅ ꯇꯧꯔꯨꯔ ꯑꯗꯨꯒꯕ ꯌꯥꯗ꯭ꯔꯦ
ꯑꯩꯈꯣꯏꯒꯤꯗꯤ ꯑꯔꯩꯕ ꯑꯣꯏꯔ ꯃꯈ ꯍꯜ ꯑꯦꯛ ꯄꯔꯛꯄ ꯅꯠꯇꯕ ꯈꯪꯉꯤꯁꯤ
ꯂꯄꯨ ꯑꯩꯈꯣꯏꯁꯨ ꯂꯄꯨꯁꯨ ꯂꯩꯇꯦꯗꯣ ꯑꯥ
ꯎꯝ ꯑꯩꯈꯣꯏ ꯍꯌꯦꯡ ꯍꯌꯦꯡꯗꯤ ꯌꯥꯒꯗ꯭ꯔꯥ ꯌꯥꯔꯣꯏꯗ꯭ꯔꯥ ꯈꯪꯗꯦ ꯆꯥꯗꯤ ꯆꯥꯅꯤꯡꯉꯦ ꯆꯥꯗꯕ ꯀꯨꯏꯔꯦ ꯂꯐꯨ ꯊꯔꯣ ꯄꯥꯛꯅꯝꯒꯗꯣ ꯉꯥꯔꯤꯒꯗꯣ ꯈꯔ ꯅꯝꯅ ꯍꯥꯞꯄꯒ ꯆꯥꯅꯤꯡꯉꯦ
ꯍꯣꯏ ꯃꯣꯏꯗꯤ ꯉꯥꯔꯤ ꯌꯥꯎꯗ꯭ꯔꯗꯤ ꯍꯥꯎꯕ ꯋꯥꯠꯗꯅ
ꯏꯔꯣꯟꯕꯗꯤ ꯄꯦꯜꯂꯦ ꯍꯣꯁꯇꯦꯜꯗ ꯀꯩꯅꯣ ꯊꯧꯗꯣꯛ ꯑꯃ ꯊꯦꯡꯅꯈꯔꯦꯕ ꯑꯗꯨꯗꯒꯤ ꯄꯨꯨꯡꯁꯤ ꯀꯤꯈ꯭ꯔꯦ ꯂꯧꯈꯣꯠꯊꯔꯣ ꯏꯔꯣꯟꯕ
ꯊꯧꯗꯣꯛ
ꯑꯁ ꯇꯣꯏꯂꯦꯠ ꯐꯨꯟꯕꯗꯅꯦ ꯆꯥꯕ ꯂꯣꯏꯔꯒ ꯍꯩꯊꯔꯝꯕꯒꯤ ꯀꯣꯏꯇꯥꯎ ꯇꯥꯎꯔ ꯂꯩꯕꯗꯨꯣ ꯎꯔꯨꯕꯗꯗꯒꯤ
ꯇ ꯀꯞꯇ ꯉꯁ ꯌꯥꯝ ꯃꯥꯡꯗꯗꯣ ꯑꯩꯈꯒꯤ ꯁꯦꯕꯒ ꯂꯩꯔꯒ
ꯎꯝ ꯃꯖꯦ ꯅꯨꯄꯤꯕ ꯂꯩꯇꯦ ꯅꯨꯄꯥꯕ ꯂꯩꯇꯦ ꯃꯣꯠꯄꯨ ꯃꯣꯠꯂꯗꯤ ꯒ꯭ꯌꯥꯟꯕꯨ ꯇꯥꯔꯗꯤ ꯎꯄꯥꯏ ꯂꯩꯇꯕꯖꯥꯠꯅꯤ ꯑꯗꯨꯝ ꯆꯥꯎꯔꯕꯅꯤꯅ ꯑꯩꯈꯣꯏꯗ ꯑꯗꯨꯝ ꯃꯥꯁꯇꯔ ꯂꯦꯚꯦꯜ ꯌꯧꯔꯕꯅꯦ ꯑꯗꯨ ꯑꯣꯏ ꯇꯔꯒꯁꯨ ꯀꯩꯁꯨ ꯂꯨꯕ ꯅꯥꯟꯕ ꯑꯗꯩ ꯃꯌꯥꯝ ꯂꯩꯃꯤꯟꯅꯕꯗ ꯀꯔꯤ ꯇꯧꯅꯤ ꯈꯣꯠꯅꯤ ꯍꯥꯏꯔꯣ ꯈꯪꯗꯕ ꯃꯤꯁꯨ ꯑꯗꯨꯝꯗꯤ ꯄꯪꯉꯎ ꯌꯥꯎꯒꯗ ꯃꯊꯟꯇ ꯂꯩꯕꯒꯤ ꯑꯣꯏꯔꯣ ꯅꯠꯇ꯭ꯔꯒꯅ ꯌꯨꯝꯗ ꯀꯩꯗ ꯂꯩꯕꯩ ꯃꯑꯣꯡꯗ ꯑꯗꯨꯝ ꯇꯧꯕ ꯃꯤꯁꯦ ꯑꯗꯨꯝ ꯌꯥꯎꯋꯦ
ꯎꯝ ꯑꯗꯣ ꯍꯥꯏꯗꯤ ꯅꯨꯄꯥꯅ ꯃꯣꯠꯂꯦ ꯍꯥꯏꯕꯁꯤꯗꯤ ꯅꯨꯄꯥꯒꯤ ꯑꯌꯥꯝꯕꯅ ꯆꯥꯎꯖ ꯆꯠꯄꯒꯤ ꯃꯣꯠ ꯂ ꯍꯥꯏꯕꯗ ꯃꯤꯅ ꯀꯩꯁꯨ ꯌꯥꯝ ꯈꯟꯅꯗꯂꯦꯗ ꯅꯨꯄꯤꯅ ꯃꯁꯥꯅꯍꯗꯦ ꯍꯥꯏꯕꯁꯤꯗꯤ ꯌꯥꯝ ꯇꯥꯟꯅꯗ꯭ꯔꯕꯅꯤ ꯊꯥꯒ ꯂꯨꯗꯟꯗꯕꯤ ꯍꯥꯏꯗꯤ ꯔꯦꯟ ꯍꯣꯁꯇꯦꯜ ꯂꯩꯔꯛꯄꯁꯦ ꯃꯇ ꯃꯇꯇ ꯂꯩꯔꯛꯏꯦ ꯠ ꯁꯤꯠ ꯅꯥꯟ ꯂꯩ ꯌꯥꯏꯑꯕ ꯏꯃꯨꯡ ꯑꯃ ꯀꯣꯏꯔꯛꯄꯗꯗꯤ ꯌꯦ ꯅꯀꯥ ꯂꯨꯀꯥ ꯅꯥꯟ ꯉꯝꯗꯕꯁꯨ ꯌꯥꯎꯅꯩꯗꯅ ꯄꯁꯥ ꯅꯥꯜꯂꯦ ꯍꯥꯏꯔꯁꯨ ꯊꯕꯛ ꯌꯥꯝꯕꯒꯤ ꯄꯩꯁꯥ ꯀꯩ ꯇꯥꯟꯕꯩ ꯑꯗꯨꯗꯨꯨꯔꯦꯟꯇ ꯂꯩꯕꯒꯨꯝꯕ ꯍꯣꯁꯇꯦ ꯂꯩꯕꯒꯨꯝꯕ ꯍꯥꯏꯁꯤꯗꯤ ꯊꯕꯛꯇꯣ ꯁꯨꯅꯤꯡꯉꯥꯏ ꯂꯩꯄꯣꯗꯦꯕ ꯂꯥꯏꯔꯤꯛ ꯄꯥꯕꯗꯣ ꯅꯦꯕ ꯑꯗ ꯃꯣꯠꯠꯇꯁꯨ ꯌꯥꯝ ꯄꯨꯕ ꯌꯥꯔꯕꯅꯦ ꯑꯗꯣ ꯃꯥꯅ ꯍꯧꯖꯤꯛꯅ ꯅꯪꯅ ꯍꯧꯖꯤꯛ ꯍꯧꯖꯤꯛ ꯊꯦꯡꯅꯔꯤꯕ ꯁꯤꯟꯗꯣ ꯑꯗꯨꯗꯣ ꯃꯥꯒꯤ ꯃꯁꯥ ꯅꯥꯟꯗꯕꯒꯤ ꯑꯦꯛꯖꯥꯝꯄꯜ ꯃꯈꯜ ꯑꯃꯅꯤ ꯅꯠꯇ꯭ꯔꯅꯦ ꯎꯝ
ꯑꯣ ꯑ ꯑꯗꯨꯣ ꯭ꯔꯨꯨꯞ ꯇ ꯀꯩꯗ ꯒ꯭ꯔꯨꯞꯇ ꯀꯩꯗ ꯁꯨꯝ ꯈꯔ ꯍꯥꯏꯅꯩ ꯁꯨꯝ ꯃꯌꯥꯝ ꯂꯩꯃꯤꯟꯅꯕꯅꯤꯅ ꯅꯨꯡꯉ ꯌꯥꯝ ꯅꯨꯡꯉꯥꯏꯔꯛꯦ ꯐꯠꯇꯕ ꯈꯣꯠꯇꯕ ꯇꯧ ꯀꯥꯟꯅ ꯑꯗꯨꯣꯏꯁꯨ ꯏꯁꯥ ꯏꯁꯥꯅꯁꯨ ꯒ꯭ꯌꯥꯟ ꯇꯥꯅ ꯃꯇꯝ ꯑꯣꯏꯔꯕꯅꯤꯅ ꯀꯩꯁꯨ ꯑꯗꯨꯝ ꯃꯌꯥꯝꯁꯨ ꯑꯗꯨꯝ ꯍ ꯌꯥꯔꯦ ꯑꯅ ꯄꯪꯪꯂꯩ ꯂꯩꯅꯩ ꯌꯥꯝ ꯍꯦꯟꯅ ꯍꯦꯟꯅꯔ ꯀꯥꯟꯗ ꯑꯗꯨꯝ ꯍꯥꯏꯅꯕ ꯑꯗꯨꯃꯥꯏꯅ ꯇꯧꯋꯦ ꯑꯗꯣ ꯑꯩꯈꯣꯏꯗꯤ ꯍꯧꯖꯤꯛ ꯁꯦꯟꯇ꯭ꯔꯦꯜ ꯌꯨꯅꯤꯚꯔꯁꯤꯇꯤ ꯑꯣꯏꯕꯅꯤꯅ ꯁꯦꯡꯅꯕ ꯃꯤꯁꯨ ꯃꯁꯥꯒꯤ ꯂꯩꯌꯦꯕ ꯑꯩꯈꯣꯏꯅ ꯀꯩꯁꯨ ꯁꯦꯡꯕ ꯔꯣꯇꯦꯁꯟ ꯅꯥꯔꯒ ꯁꯦꯡꯕꯁꯨ ꯇꯧꯗꯦꯕ ꯎ
ꯎꯝ ꯎꯝ
ꯑꯗꯨꯝ ꯃꯣꯏ ꯅꯤꯅꯦ ꯍꯣꯏ ꯂꯥꯛꯑ ꯈꯣꯠꯂꯒ ꯁꯦꯝꯕꯤ ꯈꯣꯠꯄꯤꯕꯗꯤ ꯑꯗꯨꯝ ꯇꯧꯋꯦ ꯑꯗꯨꯃꯥꯏꯅ ꯇꯧꯋꯦ ꯑꯩꯈꯣꯏ ꯅꯍꯥꯟꯋꯥꯏ ꯀꯣꯂꯦꯖ ꯀꯥꯔꯤꯀꯥꯟꯒꯤꯗꯤ ꯑꯩꯈꯣꯏ ꯑꯗꯨꯝ ꯀꯩꯅꯣ ꯇꯧꯔꯒ
ꯇꯟ ꯈꯥꯏꯗꯣꯛꯅꯔꯒ ꯁꯦꯡꯅꯩꯗꯅ ꯑꯗꯣ ꯁꯟꯗꯦ ꯈꯨꯗꯤꯡꯒꯤ ꯁꯦꯡꯕ ꯈꯣꯠꯄꯤ ꯑꯗꯨꯃꯥꯏꯅ ꯇꯧꯋꯦꯕ ꯁꯤꯟꯇꯦꯛꯁ ꯑꯗꯩ ꯇꯣꯏꯂꯦꯠ ꯕꯥꯠꯔꯨꯝ ꯑꯗꯨꯃꯥꯏꯅ ꯂꯣꯏ ꯁꯦꯡꯕꯗꯨ ꯇꯧꯋꯦꯕ ꯑꯗꯣ ꯍꯧꯖꯤꯛꯇꯤ ꯑꯗꯨꯝꯕ ꯁꯦꯡꯕ ꯈꯣꯠꯄꯒꯤ ꯊꯕꯛꯇꯨꯕꯨꯗꯤ ꯌꯥꯎꯗ꯭ꯔꯦ ꯑꯗꯨꯝ ꯍꯧꯖꯤꯛꯇꯤ ꯑꯩꯈꯣꯏ ꯂꯩꯔꯤꯁꯦ ꯄꯨꯔꯥ ꯏꯁꯥꯒꯤ ꯏꯊꯧ ꯈꯛꯇꯪꯒꯤꯅꯤ ꯑꯍꯦꯟꯕ ꯍꯣꯁꯇꯦꯜ ꯀꯩꯒꯤ ꯃꯌꯥꯝꯒꯤ ꯑꯣꯏꯕ ꯊꯕꯛ ꯄꯥꯛꯅ ꯌꯥꯎꯗꯦ ꯑꯗꯨꯝ ꯌꯥꯝꯅ ꯍꯦꯟꯅ ꯀꯩꯅꯣꯝꯃ ꯂꯩꯀꯥꯟꯗ ꯃꯤꯇꯤꯡꯒꯨꯝꯕ ꯂꯩꯀꯥꯟꯗ ꯊꯣꯛꯄ ꯅꯠꯇꯔꯒꯗꯤ
ꯎꯝ ꯉ ꯂꯩꯅ
ꯎꯝ ꯅꯨꯡꯉꯥꯏ
ꯃꯗꯤ ꯄꯩꯁꯥꯅꯒ
ꯑꯩꯈꯣꯏ ꯑꯩꯈꯣꯏ ꯃꯥꯃꯅ ꯅꯨꯡꯗꯥꯡ ꯋꯥꯏꯔꯝꯗ ꯊꯥꯡꯖꯤꯡ ꯌꯣꯟꯕ ꯂꯥꯛꯑ ꯃꯥꯜꯂꯦ ꯑꯗꯨ ꯂꯩꯍꯧꯔꯤ ꯃꯥꯜꯂꯦ ꯗ ꯊꯥꯡꯖꯤꯡꯒ ꯄꯥꯡꯊꯣꯛꯀ ꯏꯔꯣꯅꯤꯅ ꯇꯧꯍꯧꯋꯦ
ꯑꯩꯈꯣꯏꯗꯅꯗꯤ ꯑꯝꯇ ꯌꯧꯕꯤꯔꯀꯦ ꯑꯗꯨꯗꯣ ꯑꯩꯈꯣꯏꯁꯨ ꯆꯥꯅꯤꯡꯉꯤꯗꯨꯗꯤ ꯌꯧꯔꯛꯇꯦꯗꯤ ꯌꯣꯟꯕꯤꯗꯣ ꯂꯥꯛꯇꯦ ꯃꯥꯏꯁꯦ ꯀꯣꯟꯅꯗꯕꯒꯤ ꯌꯥꯝ ꯄꯣꯛ ꯇꯕꯥ ꯏ ꯃꯌꯥꯝꯔꯝꯅ ꯍꯒꯁꯣ
ꯈꯪꯗꯦ ꯑꯩꯗꯤ ꯊꯥꯡꯁꯤꯡꯁꯦ ꯀꯌꯥꯝ ꯄꯥꯝꯕꯗꯤ ꯑꯣꯏꯗꯦ ꯍꯥꯏꯗꯤ ꯇꯨꯞꯄꯗꯣ ꯍꯣꯏ ꯑꯃ ꯑꯅꯤꯈꯩꯗꯤ ꯇꯨꯞꯄꯒ ꯌꯥꯝꯅ ꯊꯋꯥꯏ ꯌꯥꯎꯅ ꯇꯨꯞꯄꯗꯣ ꯕꯤꯠ ꯂꯩꯔꯛꯇꯕꯗꯣ ꯈꯗꯥꯡ ꯑꯣꯏꯅ ꯋꯥꯕ ꯑꯣꯏꯅ ꯇꯧꯔꯦ ꯑꯗꯨ ꯇꯜꯗꯅ
ꯃꯥꯥꯏꯦ ꯋꯥꯗꯤ ꯋꯕꯅꯦ ꯊꯕꯛꯁꯨ ꯌꯥꯝ ꯁꯤꯠꯄꯀꯣ ꯑꯗꯨꯒ ꯐꯕꯗꯤ ꯌꯥꯝ ꯐꯕꯅꯦꯕ ꯍꯥꯏꯗꯤ ꯃ ꯅꯠꯁꯀ ꯊꯣꯛꯇ꯭ꯔꯅꯤ ꯃꯥꯥꯡꯒꯤꯁꯤꯗꯣ ꯑꯗꯨꯝꯗꯨꯗꯤ ꯌꯥꯝ ꯑꯩꯈꯣꯏ ꯑꯩꯗꯨꯁꯨ ꯆꯥꯅꯤꯡꯑꯦꯕ ꯑꯗꯣ ꯃꯔꯨ ꯑꯣꯏꯅ ꯆꯥꯅꯤꯡꯉꯤꯁꯦ ꯑꯗꯨ ꯁꯨꯠꯇ ꯉꯥꯛꯇ ꯅꯠꯇꯦ ꯃꯥꯒꯤ ꯎꯝ ꯏꯔꯣꯜꯂꯀꯥꯟꯗ ꯍꯥꯞꯄꯒꯨꯝꯕ ꯂꯣꯝꯃꯛꯄꯒꯨꯝꯕꯅ ꯃꯥꯏ ꯃꯅꯝ ꯑꯃ ꯊꯣꯛꯇ꯭ꯔꯅꯤ
ꯍꯣꯏ ꯑꯗꯨꯏ ꯃꯅꯝꯗꯨꯕꯨꯗꯤ ꯄꯥꯝꯃꯦ ꯑꯗꯣ ꯑꯩꯗꯤ ꯃꯄꯥ꯭ꯔꯝꯒ ꯍꯧꯛ ꯀꯌꯥ ꯍꯩꯅꯕ ꯑꯣꯏꯗꯦ ꯄ꯭ꯔꯥꯝꯗꯩꯗꯤ ꯃꯥ ꯄ꯭ꯔꯥꯝꯗꯣ
ꯌꯥꯎꯕꯗꯣ
ꯅꯠꯇꯦ ꯑꯉꯧꯕ ꯅꯠꯇꯕ ꯑꯃ ꯊꯥꯡꯖꯤꯡꯗ ꯀꯣꯕꯔ ꯑꯃ ꯅꯥꯜ ꯅꯥꯜ ꯂꯥꯑꯣ ꯀꯣꯕꯔ ꯑꯃ ꯑꯃ ꯌꯥꯎꯕꯗꯨ ꯊꯥꯡꯖꯤꯡ ꯃꯊꯛꯇ ꯑꯁ ꯑꯩꯗꯤꯅꯦ ꯃꯣꯔꯣ ꯃ ꯇꯨꯞꯞꯄ ꯀꯥꯟꯗ ꯀꯩꯗꯨꯝꯝꯕ ꯌꯥꯎꯔꯛꯄꯗꯣ ꯈꯨꯠꯅ ꯑꯣꯏꯅ ꯄꯤꯠ ꯃꯦꯠꯊꯣꯛꯑꯒ ꯊꯥꯡꯖꯟꯗꯣ ꯇꯨꯞꯅꯤꯡꯕ ꯌꯥꯎꯔꯛꯄꯗꯣ ꯑꯗꯨ ꯈꯨꯠꯅ ꯄꯤꯠ ꯃꯦꯊꯣꯛꯣ ꯊꯁꯤꯡꯗ ꯑꯣꯏꯅ ꯇꯨꯞꯄꯦ
ꯍꯥꯏꯠꯄ ꯇꯥꯔꯦ ꯑꯃ ꯂꯣꯗ ꯂꯣꯒ꯭ꯔꯗꯤ ꯊꯥꯡꯖꯤꯡꯗꯣ ꯎꯝ ꯍꯧꯖꯤꯛꯀꯤ ꯅꯪ ꯍꯥꯏ ꯄꯣꯠꯇꯣ ꯂꯣꯏꯅ ꯐꯣꯟ ꯑꯣꯏꯅ ꯆꯠꯂꯛꯄ꯭ꯔ ꯑꯗꯨꯗꯨꯅꯦ ꯍꯥꯟꯅ ꯅꯨꯁꯤꯍꯜꯂꯤꯁꯦ ꯑꯗꯨꯅ ꯂꯣꯗꯕꯤꯗ ꯎ ꯅꯧꯕꯤꯗ ꯑꯣꯏꯔꯕꯅꯤꯅ ꯃꯥꯗꯣ ꯅꯪ ꯉ ꯈꯨꯌꯥꯎꯗꯣ ꯃꯇꯨꯝ ꯃꯇꯨꯝ ꯆꯥꯎꯅ ꯆꯥꯎꯅ ꯁꯥꯡꯅ ꯌꯥꯎꯔꯛꯇ꯭ꯔꯣ ꯑꯗꯨꯅ ꯃꯩꯔꯣꯛꯄꯗ ꯑꯈꯣꯏꯒꯤꯅꯦ ꯊꯣꯏꯗꯣꯛꯑꯦ ꯀꯨꯞꯅ ꯑꯗꯨꯗꯨꯒ ꯍꯥꯞꯆꯜꯂꯦ ꯑꯗꯨꯗ ꯑꯁ ꯑꯗꯨꯒꯤ ꯅꯨꯡꯁꯤꯗ ꯈꯨꯍꯥꯎꯗꯨꯗꯤ ꯑꯩꯒꯗꯤ ꯌꯥꯝ ꯄꯥꯝ ꯅꯣꯏ ꯑꯝꯕ ꯄꯣꯠ ꯀꯌꯥ ꯍꯩꯅꯗꯦ ꯑꯩ ꯈꯪ ꯀꯣꯛ ꯊꯨꯝꯕꯁꯨ ꯆꯥꯗꯦꯗꯅ ꯑꯩꯈꯣꯏꯗꯤ ꯑꯗꯨꯃꯥꯏꯅ ꯄꯣꯛꯀꯨꯝꯕ ꯄꯣꯛꯄꯣ
ꯍꯣꯏ ꯆꯥꯗꯦ
ꯑꯩꯈꯣꯏꯗꯤ ꯑꯗꯨꯃꯥꯏꯅ ꯇꯧꯕ ꯆꯗꯤ ꯀꯥꯟꯅꯌꯦꯕ
ꯑꯗꯨ ꯃꯨꯛꯕꯥ ꯌꯦꯡꯕꯗꯗꯤ ꯑꯣꯛ ꯃꯤꯅ ꯑꯣꯛ ꯆꯥꯔꯛꯄꯗꯣ ꯑꯗꯨꯝ ꯑꯣꯛꯀꯨꯝꯕ ꯀꯩꯒꯨꯝꯕ ꯆꯥꯔꯛꯄꯗꯨꯅ ꯍꯦꯟꯅ ꯕꯤꯠ ꯂꯩꯕꯗ ꯇꯧꯋꯦꯕ ꯌꯦꯡꯕ ꯅꯨꯡꯉꯥꯏꯔꯕ ꯑꯗꯨ ꯑꯣꯏꯇꯥꯔꯒꯗꯤ ꯏꯁꯥꯅꯗꯤ ꯀꯩꯁꯨ ꯆꯥꯒꯦꯁꯨ ꯈꯟꯗꯦ ꯆꯥꯕꯁꯨ ꯉꯝꯗꯧ ꯃꯥꯟꯗꯦ ꯁꯨꯡꯆꯥꯥ ꯆꯥꯅꯤꯡꯕ ꯄꯣꯛꯇꯕꯗꯣ ꯑꯗꯨꯝ ꯥꯗ꯭ ꯑꯩꯈꯣꯏꯒꯤꯁꯦ ꯑꯃ ꯑꯃꯒꯤ ꯋꯥ ꯉ ꯀꯩ ꯅꯠꯇꯕꯤꯁꯨ ꯁꯨꯝ ꯑꯉꯥꯡ ꯑꯣꯏꯔꯤꯀꯥꯟꯗ ꯀꯌꯥ ꯁꯨꯝ ꯆꯥꯔꯛꯈꯤꯗ꯭ꯔꯕ ꯑꯣꯏꯕꯒꯤ ꯁꯨꯝ ꯍꯧꯖꯤꯛ ꯆꯥꯕꯗ ꯉꯝꯗ꯭ꯔꯕ ꯑꯣꯏꯕꯒꯤꯅꯦꯕ
ꯃꯥꯅꯤ ꯃꯥꯅꯤ ꯑꯗꯣꯈꯣꯏꯗꯅꯦꯦ꯭ꯔꯦ ꯄꯦꯇ꯭ꯔꯣꯜꯥꯏꯇ ꯍꯗ꯭ꯔꯕ
ꯗꯤ ꯃꯍꯥꯎ ꯌꯦꯡꯗꯕ ꯀꯩ ꯆꯥꯕꯅꯠꯇꯕ ꯑꯗꯨꯅꯦꯟ ꯌꯥꯝ ꯂꯣꯏꯊꯣꯛꯑꯦꯕꯀꯣ ꯑ ꯆꯥ ꯀ ꯉꯠꯇꯦ ꯄꯨ ꯎꯕꯗꯕꯨꯗꯤ ꯌꯥꯝ ꯍꯔꯥꯎ ꯆ ꯍꯥꯏꯔ ꯀꯥꯟꯗꯗꯤ ꯌꯥꯝ ꯉꯅꯨꯡꯗꯦꯕ ꯇꯥꯅꯤꯡꯌꯥ ꯑꯗꯨ꯭ꯔꯗ ꯅꯣꯏꯅ ꯇꯥꯔꯈ꯭ꯔꯕꯅ ꯅꯣꯏ ꯍꯪꯒꯣꯏꯔꯝꯅꯤ
ꯑꯩꯈꯣꯏ ꯏꯅꯥꯎꯕꯤ ꯑꯇꯣꯝꯕꯤꯁꯨ ꯍꯖꯤꯗꯤ ꯃꯥꯗꯤ ꯆꯥꯗꯕ ꯂꯩꯇꯦ ꯃꯥꯗꯤ ꯊꯦꯕ ꯐꯥꯎ ꯆꯥꯔꯦ ꯑ ꯑꯁꯦꯡꯕꯩꯅꯦ ꯊꯦꯕꯒ ꯑꯣꯛꯀꯔ ꯀꯩꯅꯣꯒ ꯌꯥꯟꯁꯤꯟꯅꯔ ꯊꯣꯡꯉꯒ ꯃꯃꯥꯟꯅꯕ ꯃꯌꯥꯝ ꯄꯨꯁꯜꯂꯛꯑꯒ ꯇꯦꯟꯀꯥꯞꯄꯤꯗꯅ ꯑꯗꯨ ꯇꯧꯔꯒ ꯆꯥꯈꯔꯦ ꯅꯣꯡꯃ ꯑꯃ ꯃꯥ ꯂꯣꯏ ꯆꯥꯏ ꯑꯗꯣ ꯃꯥ ꯍꯟꯛ ꯍꯟꯗꯛꯄꯨꯗꯤ ꯍꯟꯗꯛꯄꯨꯗꯤ ꯉꯥꯅꯨ ꯍꯦꯜꯂꯅꯦꯅ ꯆꯥ ꯆꯠꯇ꯭ꯔꯦ ꯃꯥ ꯊꯣꯡꯉꯁꯨ ꯆꯥꯗ꯭ꯔꯦ ꯉꯥꯅꯨ ꯍꯦꯜꯂꯅꯤ ꯃꯥꯏ ꯀꯩꯅꯣ ꯊꯟꯒ ꯑꯣꯛꯀꯁꯦ ꯄꯨꯔꯥ ꯆꯥꯕꯗꯤ ꯅꯠꯇꯦ ꯑꯗꯣ ꯃꯥ ꯃꯍꯥꯎꯗꯤ ꯇꯪꯉꯦꯕ ꯍꯟꯇ ꯑꯗꯨ ꯑꯣꯏꯇꯥꯔꯒꯁꯨ ꯃꯥ ꯎꯝ ꯌꯥꯝꯅ ꯃꯈꯥ ꯇꯥꯅ ꯆꯥꯅꯤꯡꯕꯗꯨꯣ ꯑꯣꯏꯗꯦꯕ ꯃꯥ ꯀꯩꯁꯨ ꯃꯤ ꯆꯥꯕꯗ ꯆꯥꯒꯦꯥ ꯪꯗꯦꯅ ꯆꯥꯗ꯭ꯔꯦꯕ ꯃꯥꯗꯣ ꯔ ꯍ ꯍꯣꯏ ꯉꯔꯥꯡ ꯅꯍꯥꯟ ꯆꯥꯏꯔꯕ ꯏꯅꯥꯎꯄꯤ ꯑꯇꯣꯝꯕꯤꯅꯦ ꯑꯗꯩ ꯑꯩꯈꯣꯏ ꯗꯗꯥꯅꯦ ꯑꯗꯩ ꯑꯩꯈꯣꯏ ꯏꯅꯥꯎꯄꯥꯗꯨꯅꯦ ꯑꯗꯨꯒ ꯑꯩꯈꯣꯏ ꯗꯗꯥꯏ ꯃꯆꯥꯅꯨꯄꯥꯗꯨꯒ ꯃꯣꯏ ꯃꯔꯤꯒꯤ ꯀꯦ ꯖꯤ ꯑꯃ ꯂꯩꯔꯒ ꯆꯥꯔꯦ ꯍꯥꯏꯕ ꯑꯣꯛꯇꯣ ꯑꯗꯣ ꯏꯅꯥꯎ ꯌꯥꯏ ꯃꯗꯣ ꯃꯥ ꯍꯟꯗꯛ ꯃꯍꯥꯎ ꯇꯪꯅ ꯈꯪꯗꯤ ꯈꯪꯉꯕꯅꯤ ꯍꯥꯎꯋꯦꯅꯗꯤ ꯍꯥꯏꯈ꯭ꯔꯕꯅꯤ ꯑꯗꯨ ꯑꯣꯏꯇꯥꯔꯒꯁꯨ ꯃꯥꯗꯨ ꯅꯨꯃꯤꯠ ꯑꯗꯨ ꯆꯥꯎ ꯌꯥꯗꯦꯕ ꯆꯥꯅꯤꯡꯗꯦꯅ ꯆꯥꯗꯦꯕ
ꯈꯪꯉꯒꯁꯨ ꯁꯨꯝ ꯆꯥꯗꯕꯩ ꯍꯩꯅꯗ꯭ꯔꯣꯏꯅ ꯑꯩꯈꯣꯏꯗꯤ ꯏꯃꯥꯕꯦꯝꯃ ꯈ꯭ꯋꯥꯏ ꯄꯥꯝꯕꯗꯤ ꯑꯣ ꯑꯣꯛꯅꯩ ꯍꯥꯎ ꯍꯥꯎ ꯌꯦꯟ ꯀꯣꯏꯗꯔꯒꯔ ꯑꯣꯛꯀ ꯁꯣꯛꯉꯁ ꯑꯣꯛ ꯑꯗꯨꯝ ꯂꯧꯔꯣꯏꯅꯨ ꯌꯦꯟ ꯀꯣꯏꯅꯔꯒꯔ ꯊꯥꯖꯒ ꯄꯒꯗꯣ ꯌꯥ ꯃꯣꯗ
ꯇꯗ ꯈꯪꯅꯤ ꯍꯥꯏꯥꯏꯅꯤ ꯄꯔ ꯃꯥ ꯃꯥ
ꯑꯗꯨ ꯇꯁꯦꯡꯅ ꯑꯃꯨꯛꯅꯦ ꯍꯣꯁꯇꯦꯜꯗ ꯀꯩꯗꯅꯦ ꯃꯤ ꯑꯩꯈꯣꯏ ꯆꯤꯟꯅꯕꯈꯩꯒꯤ ꯊꯣꯡꯕꯒꯤ ꯈꯣꯠꯄꯒꯤ ꯃꯅꯝꯒ ꯇꯥꯔꯛꯄꯗꯣ ꯑꯗꯨꯗꯗꯤ ꯑꯃꯨꯛ ꯑ ꯆꯨꯝꯅ ꯑꯇꯦꯛꯄ ꯑꯣꯏꯅ ꯊꯣꯡꯕꯗꯨꯅꯨꯛ ꯈꯔ ꯐꯩꯑꯕ ꯑꯗꯨ ꯅꯠꯇꯕꯤ ꯑꯗꯨꯒ ꯊꯣꯡꯕꯩ ꯃꯅꯝꯁꯤꯗꯤ ꯌꯥꯝꯅ ꯊꯁꯤꯡꯉꯣ ꯍꯩꯅꯗꯖꯥꯠꯅꯦ
ꯀ ꯇꯥ ꯇꯥꯡ ꯇꯥꯡ
ꯍꯣꯏ ꯄꯥꯟꯒ ꯇꯧꯔꯒ ꯊꯣꯡꯉꯦꯕꯀꯣ ꯃꯣꯏ ꯁꯨꯝ ꯇ꯭ꯔꯥꯏꯕꯦꯜꯒ ꯀꯩꯒ ꯇꯤꯟꯅꯕ ꯈꯣꯠꯄ ꯌꯥꯎꯅꯕꯗꯨꯒꯤ ꯒꯤꯐ ꯁꯨꯝ ꯄꯤꯔꯛꯄ ꯈꯣꯠꯄ ꯂꯩꯗꯅꯀꯣ ꯊꯑꯣꯏꯅ ꯂꯩꯔꯨꯕ ꯅꯠꯇ ꯇꯥꯔꯒꯁꯨ ꯑꯗꯨꯒꯤ ꯃꯣꯏ ꯄꯥꯟꯒ ꯊꯣꯡꯉ ꯆꯥꯥꯁꯦꯅ ꯍꯥꯏꯔ ꯊꯣꯡꯕ ꯑꯁ ꯑꯗꯨꯏ ꯃꯅꯝ ꯈꯨꯅꯝꯊꯤꯗꯨ ꯂꯩꯇꯔꯦ
ꯑꯩ ꯇꯥꯡꯁꯦ ꯑꯝꯇꯪꯗꯤ ꯆꯥꯅꯤꯡꯕꯅꯦ ꯇꯥꯡꯁ ꯃꯣꯏꯗ ꯎꯝ ꯏ ꯀ ꯇꯥꯉꯦ
ꯅꯪ ꯉꯥꯡꯕꯗꯣ ꯐꯖꯅ ꯇꯥꯔꯛꯇ꯭ꯔꯦ ꯎꯝ ꯃꯅꯤꯡꯒꯤ ꯃꯈꯣꯜ ꯃꯌꯥꯝꯗꯨꯅ ꯍꯣꯏ ꯍꯣꯏ ꯍꯣꯏ ꯇꯥꯔꯦ ꯇꯥꯏꯦ
ꯑ ꯑ ꯀꯣ ꯇꯣ ꯎꯝ ꯍꯧꯖꯤꯛꯛꯇ ꯍꯣꯡꯉꯦꯕꯀꯣ ꯀꯩꯅ ꯊ꯭ꯔꯤ ꯍꯟꯗ꯭ꯔꯦꯠꯀ ꯐꯤꯇꯤ ꯀꯌꯥ ꯑꯌꯥꯝꯕꯅ ꯐꯣꯔ ꯍꯟꯗ꯭ꯔꯦꯗ ꯑꯩꯠꯇꯤ ꯁꯨꯃꯥꯏꯅ ꯂꯩꯕꯅꯦꯕ ꯑꯗꯣ ꯏꯁꯣꯛ ꯕꯣꯛꯇꯣ ꯋꯥꯟ ꯊꯥꯎꯖꯟ ꯇꯨ ꯍꯟꯗ꯭ꯔꯦꯗ ꯐꯣꯔꯒ ꯑꯗꯨꯃꯥꯏꯅ ꯐꯪꯕꯗꯣ ꯀꯩꯅ ꯗꯤ ꯑꯩꯗꯤ ꯑꯨꯛꯇ ꯎꯔꯁꯦ ꯑꯣꯟꯂꯥꯏ ꯗ ꯎꯕꯗ ꯇꯥꯡꯅ ꯑꯗꯨꯝ ꯊꯦꯡꯅꯔꯦ ꯀꯌꯥꯃꯨꯛ ꯌꯥꯝ ꯄꯤꯗꯅꯣ ꯑꯗꯨ ꯐꯪꯈꯤꯅꯤ ꯑꯩꯁꯨ ꯆꯥꯕ ꯀꯥꯗ
ꯍꯣꯏ ꯅꯣꯏꯗꯤ ꯄꯥꯝꯕꯅꯤꯅ ꯑꯗꯨ ꯑꯗꯨꯝ ꯆꯥꯅꯤꯡꯉ ꯇꯥꯏꯌꯦ ꯅꯣꯏꯗꯤ ꯅꯣꯏꯗꯤ ꯄꯥꯝꯕꯅꯤꯅ ꯑꯗꯨꯝ ꯑꯗꯨꯝ ꯍꯥꯎꯒꯤꯗꯤꯗ ꯃꯅꯝꯗꯨꯁꯨ ꯑꯗꯨꯨꯝ ꯍꯩꯅꯈꯤꯅꯤ ꯑꯩꯅ ꯑꯩꯅ ꯆꯥꯗꯕ ꯄꯣꯠ ꯑꯣꯏꯕꯒꯤ ꯅꯝꯊꯤꯕꯩꯅꯦꯕ ꯑꯩꯈꯣꯏ ꯁꯨꯝ ꯎ ꯎꯝ ꯑꯩꯈꯣꯏ ꯃꯥꯥ ꯍꯣꯏꯁꯨ ꯁꯨꯝ ꯆꯥꯈꯤꯗ꯭ꯔꯕꯅꯤ ꯌꯦꯟ ꯃꯅꯣꯡꯒꯗꯤ ꯅꯝꯊꯤ ꯈꯣꯠꯜꯂꯤ ꯑꯗꯨꯝ ꯍꯥꯏꯌꯦꯕ
ꯏ ꯀꯦꯄ
ꯍꯣꯏ ꯆꯥꯈꯤꯗꯔꯦ
ꯑꯗꯨ ꯌꯥꯝ ꯅꯨꯡꯉꯥꯏꯇꯕꯅꯦ ꯌꯨꯝꯗ ꯆꯥꯗꯕ ꯂꯩꯕꯁꯦ ꯌꯥꯝ ꯊꯣꯡꯉꯀꯥꯟꯗ ꯀꯣ ꯃꯣꯏ ꯆꯥꯕ ꯀꯅ ꯄꯤꯖꯅꯤꯡꯉꯛꯄꯗꯣ ꯑꯗꯨꯝ ꯇꯧꯕꯒꯤ ꯌꯥꯝ ꯅꯨꯡꯉꯥꯏꯔꯀꯇꯕꯅꯦ
ꯎꯝ ꯅꯨꯡꯉꯥꯏꯇꯦ ꯍꯥꯏꯗꯤ ꯀꯣꯜ ꯂꯤꯛ ꯀꯣꯏꯕ ꯑꯣꯏꯔꯣ ꯑꯗꯩꯗꯤ ꯫ ꯊꯣꯡꯕ ꯊꯥꯛꯄꯨꯕꯨ ꯑꯣꯏꯔꯣ ꯍꯧꯖꯤꯛꯇꯣ ꯈꯔ ꯑꯗꯨꯝ ꯈꯔ ꯐꯔꯦꯑꯦ ꯑꯩꯈꯣꯏ ꯃꯥꯗꯣ ꯀꯩꯒꯤꯅꯣ ꯍꯥꯏꯀꯥꯟꯗ ꯎꯝ ꯀꯨꯏꯔꯛꯑꯕꯩꯒꯤ ꯍꯥꯏꯗꯣꯏꯔꯥ ꯑꯗꯨ ꯅꯠꯇ꯭ꯔꯒ ꯀꯩꯅꯣ ꯁꯨꯝ ꯍꯥꯟꯅꯗꯤ ꯌꯥꯝ ꯊꯤꯅ ꯁꯝꯅꯕ ꯌꯥꯗꯦ ꯇꯨ ꯇꯧꯕ ꯌꯥꯗꯦ ꯇꯗꯥ ꯇꯧꯕ ꯌꯥꯗꯦ ꯏꯃꯨꯡꯗ ꯄꯨꯁꯜꯂꯛꯒꯅ ꯇꯧꯔꯁꯨ ꯌꯥꯝ ꯇꯧꯔꯝꯕꯅꯦꯕ ꯍꯧꯖꯤꯛꯇꯣ ꯈꯔ ꯐꯔꯦ
ꯎꯝ
ꯑꯩꯈꯣꯏꯁꯨ ꯑꯩꯈꯣꯏ ꯃꯥꯗꯣ ꯍꯒꯦꯅ ꯍꯦꯜꯂꯅꯤ ꯈꯣꯠꯂꯅꯤꯅ ꯍꯥꯏꯌꯦ ꯑꯗꯣ ꯑꯩꯈꯣꯏ ꯕꯕꯥꯅ ꯌꯦꯟꯗꯔꯗꯤ ꯅꯪ ꯑꯩꯈꯣꯏ ꯁꯒꯣꯜꯁꯦ ꯉꯥ ꯍꯦꯟꯗ꯭ꯔꯣ ꯁꯒꯣꯜꯁꯦ ꯉꯥꯏ ꯍꯦꯟꯕ ꯌꯥꯔꯣꯏ ꯈꯣꯠꯂꯣꯏꯅ ꯍꯥꯏꯅꯦ ꯍꯥꯏꯕ ꯃꯥ ꯍꯦꯛ ꯍꯦꯟꯈꯤꯕꯗ ꯑꯩꯈꯣꯏꯁꯦ ꯆꯪꯉꯕꯁꯦ ꯑꯃꯨꯛ ꯐꯅꯌꯥꯝ ꯇꯣꯛꯂꯛꯀꯗꯣꯏꯕ
ꯗꯤ ꯈꯔ ꯈꯔ ꯆꯥꯕꯗꯤ ꯐꯥꯏ ꯍꯧꯖꯤꯛꯀꯤ ꯑꯦꯗꯣꯝꯆꯥ ꯍꯥꯟꯖꯂꯒꯦ ꯑꯩꯁꯦ ꯑꯉꯥꯡꯁꯨ ꯅꯠꯇꯦ ꯑꯗꯣ ꯍꯥꯏꯗꯤ ꯃꯣꯏꯁꯦ ꯃꯊꯤ ꯍꯪꯒꯣꯏ ꯆꯥꯉꯛꯄ ꯃꯇꯝ ꯌꯥꯝ ꯑꯣꯏꯔꯕꯅꯤꯅ ꯃꯆꯤ ꯑꯣꯏꯕ ꯄꯣꯠꯁꯦ ꯌꯥꯝ ꯆꯥꯔꯛꯇ꯭ꯔꯕꯅꯦꯕ ꯌꯦꯔꯨꯝ ꯇꯧꯋꯦ ꯑꯐꯨꯠ ꯀ ꯌꯥꯝ ꯀꯟ ꯆꯥꯅꯤꯡꯉꯤ ꯆꯥꯅꯤꯡꯗꯦ ꯑꯩꯅ ꯂꯣꯂꯦ ꯑꯗꯨꯅ ꯌꯥꯔꯤꯉꯩꯗꯤ ꯍꯤꯟꯖꯥꯛꯁꯦ ꯃꯔꯣꯟ ꯑꯃꯗꯤ ꯂꯣꯏ ꯇꯆ ꯇꯧꯍꯟꯅꯤꯡꯉꯤ ꯈꯔ ꯀꯥꯟꯅꯕꯗꯣ ꯐꯪꯅꯕꯒꯤ ꯑꯍꯟ ꯑꯣꯏꯔ ꯁꯨꯝ ꯆꯥꯔꯛꯇꯦ ꯁꯨꯝ ꯁꯣꯝꯗ ꯁꯨꯝ ꯍꯦꯟꯖꯜꯂꯛꯕꯅꯤꯅ ꯍꯪꯒꯣꯏ ꯆꯥꯔꯛꯏꯕ ꯈꯨꯗꯤꯡꯛꯇꯤ ꯀꯣ
ꯍꯣꯏ
ꯆꯥꯔꯣ ꯆꯥꯔꯣꯏꯅ ꯑꯗꯨꯝ ꯇꯧꯋꯦꯕ ꯑꯗꯣ ꯑꯩꯈꯣꯏ ꯕꯥꯅ ꯉꯥꯍꯦꯟꯕ ꯉꯥꯍꯦꯟꯕ ꯌꯥꯔꯣꯏꯌꯦ ꯅ ꯆꯥꯗꯕ ꯑꯗꯒꯤ ꯀꯗꯪꯂꯥꯕꯥ ꯈꯪꯗꯦ ꯌꯦꯟꯗꯣ ꯑꯗꯨꯝ ꯆꯔ ꯍꯦꯟꯖꯔꯒꯤ
ꯍꯣꯏ ꯑꯗꯨꯕꯨꯗꯤ ꯁꯒꯣꯜꯁꯦꯜꯗ ꯉꯥ ꯍꯦꯜꯗꯨꯁꯨ ꯃꯥꯒꯤ ꯈꯟꯖꯕ ꯑꯃ ꯂꯩꯕꯒꯤ ꯇꯧꯕꯅꯤꯅ ꯑꯗꯨꯗꯣ ꯇꯣꯛꯄ ꯉꯝꯃꯣꯏꯗꯕ ꯑꯣꯏꯕꯒꯤ